ꯍꯜꯂꯣ
ꯑꯥ ꯇꯕ꯭ꯔꯣ
ꯑꯧ ꯇꯥꯌꯦ
ꯆꯥꯛ ꯆꯥꯔꯕꯣ
ꯆꯥꯔꯦ ꯍꯣꯏ ꯅꯪꯅꯤ ꯆꯥꯒ꯭ꯔꯥꯕ꯭ꯔꯣ
ꯎꯝ ꯆꯥꯌꯦ
ꯀꯔꯤ ꯏꯟꯁꯥꯡ ꯆꯥꯔꯒꯦ
ꯀꯩ ꯑꯥ ꯀꯥꯡꯁꯣꯏ ꯀꯥꯡꯁꯣꯏ ꯆꯥꯏ
ꯑꯣ ꯍꯥꯎꯋꯤꯅ
ꯅꯪꯗꯤ
ꯑꯩꯗꯤ ꯀꯦꯕ꯭ꯦꯖꯀꯥ ꯕꯤꯟꯁ ꯑꯣꯏꯅ ꯆꯥꯔꯦ
ꯑꯣ
ꯀꯩꯂꯝꯗꯩꯅꯣ
ꯍꯥ
ꯀꯩ ꯂꯝꯗꯥ ꯒꯤꯅꯣ
ꯑꯣ ꯑꯗꯨ ꯍꯥꯏꯕ ꯌꯥꯗꯦ
ꯀꯩꯗꯧꯔꯦ
ꯑꯁꯤꯗ ꯍꯥꯏꯄ ꯌꯥꯗꯦ
ꯑꯁꯤꯗ ꯍꯥꯏꯕ ꯌꯥꯗꯦ ꯍꯥꯏꯕꯅꯤ ꯑꯣ
ꯑꯁꯤꯗꯤ ꯍꯥꯏꯕ ꯌꯥꯗꯦ
ꯅꯥꯆꯤꯟ ꯊꯤꯕ ꯃꯥꯥꯜꯂꯤꯗꯥ
ꯑꯁꯦꯡꯕꯩꯅꯤ ꯑꯁꯤ ꯀꯩꯅꯣ ꯑꯗꯨꯒꯨꯝꯕ ꯋꯥ ꯉꯥꯡꯕ ꯍꯥꯏꯗꯤ
ꯎꯝ ꯅꯪ ꯉꯁꯤꯅ ꯄꯥꯏꯕ꯭ꯔꯣ
ꯀꯩ ꯍꯥꯢꯕ
ꯉꯁꯤꯅ ꯖꯣꯏꯟ ꯇꯧꯕ꯭ꯔꯣ
ꯑꯧ ꯉꯁꯤꯅ ꯐꯥꯔꯁ ꯇꯥꯏꯝꯅꯤ
ꯑꯩ ꯉꯁꯥꯢ ꯑꯩ ꯍꯧꯖꯤꯛꯅ ꯅꯨꯡꯉꯥꯏꯅ ꯇꯧꯕꯁꯤꯅ ꯐꯥꯏꯚ ꯑꯣꯏꯔꯝꯃꯤ
ꯑꯣ
ꯑꯩ ꯉꯁꯥꯏ ꯐꯣꯔ ꯄꯤ ꯑꯦꯝ ꯑꯗꯨꯗꯒꯤ ꯑꯩ ꯒ꯭ꯌꯥꯟ ꯇꯥꯔꯛꯄꯀꯣ
ꯑꯥ
ꯑꯩ ꯉꯁꯥꯏ ꯒꯌꯥꯟ ꯇꯥꯗꯕꯅꯤ ꯀꯣꯛ ꯉꯥꯎꯔ ꯂꯩꯅꯤ
ꯑꯩꯁꯨ ꯉꯁꯤ ꯑꯌꯨꯛꯅ ꯖꯣꯏꯟ ꯇꯧꯕꯅꯤ
ꯑꯣ ꯑꯁ ꯑꯗꯨꯗꯤ ꯅꯌꯨ ꯀꯥꯃꯥꯔꯅꯤꯀꯣ
ꯅꯌꯨ ꯀꯥꯃꯥꯔꯅꯤ
ꯆꯞ ꯃꯥꯟꯅꯔꯦꯕꯅꯤ
ꯎꯝ
ꯀꯗꯥꯢ ꯂꯩꯕ꯭ꯔꯣ
ꯍꯥꯥ
ꯀꯗꯥꯏ ꯂꯩꯕꯅꯣ
ꯇꯝꯄꯥꯛꯇ ꯂꯩꯌꯦ
ꯇꯝꯄꯥꯛꯇ ꯇꯝꯄꯥꯛ ꯃꯤ ꯑꯣꯟꯈ꯭ꯔꯥꯒꯦ ꯍꯥꯢꯕ꯭ꯔꯣ
ꯎꯝ ꯇꯝꯐꯥꯛ ꯃꯤ ꯑꯣꯈ꯭ꯔꯒꯦ ꯇꯝꯄꯥꯛ ꯃꯤꯡ ꯅꯨꯄꯥ ꯑꯃꯥꯗꯥ ꯌꯨꯝ ꯄꯥꯊꯣꯛꯈ꯭ꯔꯒꯦ
ꯑꯩ ꯑꯩꯗꯤ ꯈꯨꯟꯗ ꯂꯩꯗꯥ
ꯑꯣ
ꯔꯣꯃꯩꯅꯤꯀꯣ
ꯎꯝ ꯃꯥꯅꯦ
ꯑꯣ ꯑꯩꯅ ꯂꯤꯌꯥꯡꯃꯩ
ꯑꯣ ꯀꯅꯥ ꯀꯅꯥ ꯂꯩꯒꯦ
ꯑꯩ ꯏꯊꯟꯗ ꯂꯩꯔꯦ ꯀꯤꯆꯟꯗꯥ
ꯍꯣ
ꯅꯪꯗꯤ ꯀꯅꯥꯒ ꯂꯩꯕ꯭ꯔꯥ
ꯑꯩꯗꯤ ꯢꯊꯟꯗ ꯂꯩꯔꯦꯅꯦ
ꯎꯝ ꯀ꯭ꯂꯥꯁ ꯀꯌꯥ ꯀꯥꯔꯒꯦ
ꯀꯣꯂꯦꯖ ꯀꯥꯔꯤ
ꯑꯣ ꯁꯤꯃꯤꯁꯇꯔꯗꯤ ꯀꯌꯥꯔꯣ
ꯁꯦꯀꯦꯟ ꯁꯤꯃꯤꯁꯇꯔ ꯈꯛꯇꯥ ꯉꯥꯏꯔꯤ
ꯑꯣ ꯌꯥꯏꯗ
ꯀꯔꯤ ꯀꯣꯂꯦꯖ ꯇꯔꯣ
ꯎꯝ ꯆꯤꯡꯗꯥ
ꯆꯤꯡꯗ ꯍꯥꯏꯕꯗꯤ ꯀꯗꯥꯏꯗꯔꯣ
ꯑꯍꯥꯝ ꯈꯪꯗꯦ ꯀꯣꯟꯅ ꯋꯥꯆꯦꯞꯀꯨꯝꯕꯗ ꯁꯤꯗ ꯍꯥꯏꯕ ꯌꯥꯗ‌ꯦ
ꯃꯤ-ꯃꯤ ꯑꯇꯣꯞꯄꯗꯤ ꯑꯗꯨꯝꯃꯥꯏꯅ ꯃꯥꯏ ꯂꯩꯐꯝꯒ ꯀꯩꯅꯣꯒꯨꯝꯕ ꯂꯣꯏ ꯍꯥꯏꯌꯦꯅ
ꯎꯝ ꯍꯥꯏꯗꯣꯛꯄ ꯌꯥꯗꯦ ꯍꯥꯏꯁꯤꯗꯤ
ꯀꯔꯤꯒꯤꯔ‌ꯣ ꯈꯪꯗꯦ ꯃꯣꯏꯗꯤ ꯑꯗꯨꯝ ꯑꯩꯉꯣꯟꯗ ꯍꯪꯔꯛꯑꯦ
ꯑꯗꯨꯅ ꯅꯪ ꯂ‌ꯣꯏ ꯍꯥꯏꯗꯣꯛꯈꯤꯕ
ꯑꯧ
ꯑ ꯐꯠꯖꯔꯦ
ꯑꯩ ꯌꯦꯟ ꯇꯥꯗ꯭ꯔꯦ ꯀꯣꯛꯀꯖꯦ ꯉꯥꯎꯔ ꯂꯩꯕꯅꯤ ꯉꯁꯥꯏꯗꯒꯤ
ꯎꯝ
ꯀꯩꯅꯣꯅꯦ ꯅꯪꯒꯤ-ꯅꯪꯒꯤ ꯈꯣꯟꯖ‌ꯦꯜꯁꯦ ꯑꯩ ꯌꯥꯝ ꯑꯉꯥꯡ ꯃꯥꯜꯂꯤꯗ
ꯍꯅꯨꯕꯤꯅ‌ꯦ
ꯍꯅꯨꯕꯤꯅꯤꯒꯥꯏꯅ ꯑꯉꯥꯡ ꯌꯥꯝ ꯃꯥꯜꯂꯦ
ꯍꯅꯨꯕꯤ ꯆꯍꯤ ꯆꯍꯤ ꯆꯥꯝꯃ ꯑꯩ ꯅꯠꯇꯦ ꯆꯍꯤ ꯌꯥꯡꯈꯩ
ꯅꯪ ꯆꯍꯤ ꯀꯌꯥ ꯁꯨꯔꯒꯦ
ꯌꯥꯡꯈꯩ ꯁꯨꯔ‌ꯦ
ꯑꯣꯏꯗꯕ
ꯑꯁ‌ꯦꯡꯕ ꯍꯥꯏꯔꯒ
ꯇ꯭ꯋꯦꯟꯇꯤ ꯐꯥ꯭ꯏꯞ ꯅꯠꯇꯦ ꯇ꯭ꯋꯦꯟꯇꯤ ꯇꯨ
ꯑꯥꯎ
ꯇ꯭ꯋꯦꯟꯇꯤ ꯇꯨ ꯒꯨꯝꯕ ꯑꯣꯏꯔꯝꯅꯤ ꯅꯪꯒꯤ-ꯅꯪꯒꯤ ꯈꯣꯟꯖꯦꯜꯁꯦ ꯌꯥꯗꯦ
ꯌꯥꯔꯦꯗ ꯑꯩ-ꯑꯩꯒꯤ ꯕꯦꯛꯒ꯭ꯔꯥꯎꯟ ꯃꯈꯣꯟ ꯀꯩꯇ ꯀꯃꯥꯏꯅ ꯇꯥꯒꯦ
ꯅꯪꯒꯤ ꯕꯦꯛꯒ꯭ꯔꯥꯎꯟꯒꯤꯁꯤꯔ‌ꯣ
ꯑꯥ
ꯍꯥꯏꯗꯣꯛꯑꯣ ꯍꯥꯏꯕ꯭ꯔꯣ ꯍꯥꯏꯗꯣꯛꯑꯣ ꯍꯥꯏꯕ꯭ꯔꯕꯥ
ꯑꯥ ꯑꯗꯨꯗꯤ ꯀꯩꯁꯨꯩ
ꯑꯣ ꯍꯨꯏ ꯃꯈꯣꯟ ꯇꯥꯏ
ꯑꯗꯨ ꯈꯛꯇꯔ‌ꯣ
ꯑꯥꯎ ꯑꯗꯨꯈꯛꯇꯅꯤ
ꯑꯣ
ꯀꯩꯅ‌ꯣ ꯅꯪ ꯀꯔꯤ ꯇꯧꯔ ꯂꯩꯕ
ꯎꯝ ꯀꯩꯁꯨ ꯇꯧꯗꯦ ꯎꯝ ꯕꯦꯛꯒ꯭ꯔꯥꯎꯟ ꯃꯈꯣꯟ ꯇꯥꯗ‌ꯦ ꯌꯥꯅꯤ ꯍꯥꯏꯕ ꯍꯥꯏꯒꯨꯝ ꯇꯧꯕ‌ꯑꯗꯨꯒꯤ
ꯎꯝ ꯀꯩ ꯇꯧꯔꯦ ꯍꯨꯏꯒꯤ ꯈ‌ꯣꯡꯕ ꯃꯈ‌ꯣꯟ ꯈꯛꯇ ꯇꯥꯏꯗ
ꯎꯝ
ꯀꯩꯅꯣ ꯅꯪ ꯇꯥꯛꯁ ꯀꯌꯥꯃꯨꯛ ꯂꯣꯏꯔꯒꯦ
ꯑꯗꯨꯒꯨꯝꯕ ꯍꯥꯏꯒꯅꯨ ꯍꯥꯏ
ꯑꯩꯌꯥ
ꯔꯤꯖꯦꯛ ꯆꯠꯂꯥꯁꯦ ꯂꯣꯏꯦ
ꯆꯠꯂꯣꯢꯗ
ꯑꯦ ꯆꯠꯂꯝꯅꯤ ꯍꯣꯔꯦꯟ ꯌꯦꯡꯕ ꯇꯥꯔꯦ
ꯄꯣꯏꯟ ꯀꯤꯃꯨꯛ ꯀꯥꯕ꯭ꯔꯅ ꯅꯪ ꯀꯣꯏꯁꯟ ꯍꯔꯛꯑꯣ ꯑꯩ ꯑꯟꯁꯔ ꯄꯤꯒꯦ
ꯅꯪ ꯍꯪꯂꯛꯑꯣ ꯑꯩ ꯈꯨꯝꯃꯒꯦ
ꯀꯩꯅꯣ ꯅꯪ ꯍꯟꯗꯛ ꯀꯣꯂꯦꯖꯇꯣ ꯔꯤꯒꯨꯂꯔ ꯆꯠꯇꯕꯔꯣ
ꯎꯝ ꯔꯤꯒꯨꯂꯔ ꯆꯠꯇꯦ ꯀꯔꯦꯁꯄꯣꯟꯗꯦꯟꯠ ꯇꯝꯃꯤꯕ
ꯑꯣ ꯑꯦꯛꯖꯥꯝꯗꯤ ꯂꯣꯏꯔꯕꯅꯤꯅ
ꯍꯥ
ꯅꯣꯏ ꯁꯦꯀꯦꯟ ꯁꯦꯃꯤꯁꯇꯔꯒꯤ ꯑꯦꯛꯖꯥꯝꯗꯤ ꯂꯣꯏꯔꯝꯒꯅꯤꯀꯣ
ꯂꯣꯏꯗ꯭ꯔꯤ ꯐꯣꯝ ꯀꯔꯝ ꯀꯥꯟꯗ ꯊꯥꯗꯣꯏꯅꯣ ꯈꯪꯗꯦ
ꯑꯣ ꯑꯩ ꯉꯁꯤ ꯅꯣꯏ ꯁꯦꯀꯦꯟ ꯁꯦꯃꯤꯁꯇꯔꯒꯤ ꯅꯣꯀꯤꯁꯇꯨ ꯎꯕꯒꯨꯝ ꯇꯧꯋꯦ
ꯑ ꯑꯩꯁꯨ ꯎꯢꯕ ꯉꯁꯥꯏꯗꯨꯅꯦ ꯑꯩꯗꯣ ꯃꯤ ꯑꯇꯣꯞꯄꯒꯤ ꯁꯇꯦꯇꯁꯇ ꯎꯕ ꯑꯗꯨꯒ ꯀꯩꯅꯣ ꯀꯣꯂꯦꯖ ꯃꯅꯤꯄꯨꯔ ꯃꯅꯤꯄꯨꯔ ꯑꯦꯛꯖꯥꯝ ꯗꯦ ꯗꯤ ꯇꯣꯉꯥꯟ ꯇꯣꯉꯥꯜꯂꯦꯕ ꯑꯗꯨꯒꯤ ꯑꯩꯅ ꯃꯤ ꯑꯇꯣꯞꯄꯒꯤ ꯀꯣꯂꯦꯖ ꯀꯥꯕꯒꯤ ꯁꯇꯦꯇꯁꯇꯣ ꯎꯔꯒ ꯑꯩꯈꯣꯏ ꯀꯣꯂꯦꯖꯀꯤ ꯒ꯭ꯔꯨꯞꯇ ꯑꯩꯅ ꯊꯥꯒꯠꯄ
ꯑꯧ
ꯑꯗꯨꯒꯤ ꯏꯟꯐꯣꯔꯃꯦꯁꯟꯗꯣ ꯀ꯭ꯂꯤꯌꯥꯔ ꯇꯧꯗ꯭ꯔꯒ ꯊꯥꯒꯠꯀꯅꯨ ꯀꯩꯅꯣ ꯎꯖꯥꯅ ꯊꯥꯒꯠꯄꯗꯣ ꯉꯥꯏꯌꯣ ꯍꯥꯏꯔꯛꯄ
ꯅꯉꯣꯟꯗ ꯑꯃꯨꯛ ꯍꯥꯏꯔꯛ ꯍꯥꯏꯔꯛꯄ꯭ꯔꯣ
ꯑꯧ
ꯈꯪꯗꯦ ꯑꯩꯈꯣꯏ ꯀꯣꯂꯦꯖꯁꯤ ꯀꯔꯝ ꯀꯥꯟꯗ ꯊꯥꯗꯣꯏꯅꯣ ꯈꯪꯗꯦ
ꯅꯣꯏꯁꯦ ꯅꯣꯕꯦꯝꯕꯔꯒꯨꯝꯕ ꯊꯥꯗꯧ ꯃꯥꯜꯂꯦ
ꯈꯪꯗꯦ
ꯃꯦ ꯅꯠꯇꯕ꯭ꯔꯥ ꯅꯣꯏꯒꯤꯁꯤꯕꯣ
ꯍꯥꯥ
ꯃꯦ ꯃꯦꯗ ꯑꯗꯨꯝ ꯊꯥꯕ ꯅꯠꯇ꯭ꯔꯣ ꯑꯥ
ꯎꯝ ꯃꯦꯗ ꯊꯥꯕ ꯍꯝ
ꯃꯦꯒꯥ
ꯑꯣ ꯃꯦꯒ ꯅꯣꯕꯦꯝꯕꯔꯗ ꯑꯗꯨꯝ ꯊꯥꯕꯒꯨꯝ ꯇꯧꯕ ꯅꯍꯥꯟꯗꯤ
ꯎꯝ ꯅꯠꯇꯦ ꯍꯧꯖꯤꯛꯀꯥꯟꯗꯤ ꯁꯤꯛꯁ ꯁꯦꯃꯦꯁꯇꯔꯒ ꯐꯣꯔꯠ ꯁꯦꯃꯦꯁꯇꯔ ꯊꯥꯕ ꯂꯣꯏꯔꯒ ꯑꯁꯤ ꯊꯥꯗ ꯖꯨꯟ ꯑꯖꯨꯟꯗ
ꯑꯣ ꯍꯣꯏꯅꯦ ꯆꯨꯝꯃꯤ ꯊꯥꯔꯠ ꯁꯦꯀꯦꯟꯒꯤꯗꯤ ꯈꯔ ꯋꯥꯠꯄ ꯃꯥꯜꯂꯦ
ꯎꯝ
ꯂꯥꯏꯔꯤꯛ ꯀꯟꯅ ꯄꯥꯎ ꯂꯥꯏꯔꯤꯛ ꯀꯟꯅ ꯄꯥꯎ
ꯄꯥꯎ ꯅꯪ ꯀꯣꯏꯁꯟ ꯍꯥꯏꯔꯛꯑꯣ ꯑꯩ ꯑꯟꯁꯔ ꯄꯤꯒꯦ ꯎꯝ ꯅꯪ ꯍꯪꯂꯛꯑꯣ
ꯀꯩꯅꯣ ꯇꯧꯋꯦꯍꯦ ꯏꯀꯣ ꯆꯠꯄ ꯃꯜꯂꯦꯗꯥ ꯏꯀꯦ ꯆꯠꯄꯔꯣ
ꯍꯣꯏ ꯑꯩ ꯈꯣꯟꯖꯦꯜꯗꯨ ꯃꯨꯛ ꯇꯥꯕꯒꯨꯝ ꯇꯧꯕ
ꯆꯠꯂꯝꯃꯣꯏꯗ
ꯑꯩꯅ ꯉꯥꯡꯕꯗꯣ ꯑꯩꯃꯨꯛ ꯇꯥꯕꯒꯨꯝ ꯇꯧꯕꯥ ꯉꯥꯁꯥꯏꯗꯣ
ꯍꯧꯖꯤꯛꯀꯤ
ꯍꯧꯖꯤꯛꯇꯤ ꯇꯧꯗ꯭ꯔꯦ
ꯑꯥ
ꯑꯗꯨꯝ ꯇꯤꯟꯅꯁꯦꯀꯣ
ꯎꯝ ꯆꯤꯟꯅꯁꯤ ꯆꯤꯟꯅꯁꯤ
ꯎꯝ ꯈꯪꯅꯁꯤ
ꯍꯥꯥ
ꯑꯗꯨꯝ ꯈꯪꯅꯁꯤ ꯑꯗꯨꯝ ꯇꯤꯟꯅꯁꯤ ꯑꯗꯨꯝ ꯐ꯭ꯔꯦꯟ ꯑꯣꯏꯅꯁꯤ
ꯍꯣꯏ
ꯀꯩꯅꯣ ꯀꯩꯒꯤ ꯅꯣꯛꯄ꯭ꯔꯣ ꯅꯪ ꯑꯃꯨꯛ ꯀꯣꯢꯁꯥꯟ ꯍꯪꯔꯛꯑꯣ ꯑꯩ ꯑꯃꯨꯛ ꯑꯥꯟꯁꯥꯔ ꯄꯤꯒꯦ ꯇꯥꯕ꯭ꯔꫭ ꯍꯜꯂꯣ